ꯇꯥ ꯇꯥꯕ
ꯑꯣ ꯀꯩꯅꯣꯅꯦ ꯎꯝ ꯁꯤꯒꯤꯁꯦ ꯑꯩꯅꯅꯦ ꯍꯥꯟꯅꯅꯦ ꯑꯩꯅ ꯍꯥꯟꯅ ꯆꯪꯉꯒ ꯂꯩꯇ꯭ꯔꯁꯨ ꯌꯥꯏꯌꯦ
ꯎꯝ
ꯅꯪꯒꯤ ꯑꯩꯈꯣꯏꯒꯤ ꯅꯣꯔꯃꯦꯜ ꯐꯣꯟ ꯂꯥꯛꯄꯗꯣ
ꯎꯝ
ꯑꯗꯨꯃꯥꯏꯅ ꯂꯥꯛꯑꯦꯗꯅ ꯑꯗꯨꯗꯨꯒꯅꯦ ꯑꯗꯨꯒꯤ ꯐꯣꯟꯗꯨꯗ ꯑꯩꯅ ꯒꯤꯠ ꯑꯥꯎꯟ ꯅꯝꯃꯦꯗ ꯂꯥꯛꯏꯕ ꯃꯐꯝꯗꯨꯗ ꯅꯝꯃꯒꯅꯦ ꯃꯅꯨꯡꯗ ꯑꯗꯨꯝ ꯇꯣꯝꯊꯣꯛꯆꯔꯛꯑꯦꯕ ꯉꯍꯥꯟꯈꯣꯏꯗꯤ ꯑꯩ ꯅꯪꯅ ꯐꯣꯟ ꯇꯧꯔꯛꯇ꯭ꯔꯦ ꯍꯥꯏꯔꯒꯗꯤ ꯑꯗꯨꯝ ꯃꯅꯨꯡ ꯑꯗꯨꯗ ꯍꯥꯟꯅ ꯀꯔꯤꯌꯥꯗꯨꯗ ꯍꯥꯟꯅ ꯆꯪꯉꯒ ꯂꯩꯔꯤꯅꯦꯕ
ꯎꯝ
ꯆꯪꯗ꯭ꯔꯁꯨ ꯌꯥꯔꯦ ꯑꯩꯒꯤ ꯑꯩꯒꯤ ꯂꯣꯛꯇꯣ ꯊꯠꯂꯛꯑ ꯍꯥꯡꯗꯣꯛꯑꯦꯗꯅ ꯑꯗꯨꯗꯨꯒ ꯅꯪꯒꯤ ꯀꯣꯂꯤꯡ ꯅꯪ ꯀꯣꯂꯤꯡ ꯇꯧꯔ ꯂꯥꯛꯄꯗꯨꯗ ꯑꯗꯨꯀꯤ ꯂꯥꯎ ꯅꯝꯃꯀꯥꯟꯗꯅꯦ ꯑꯗꯨ ꯃꯅꯨꯡꯗ ꯑꯗꯨꯝ ꯊꯣꯛꯂꯛꯑꯦꯕ ꯍꯪꯒꯣꯏꯗ ꯑꯩ ꯍꯥꯟꯅ ꯍꯧꯖꯤꯛꯇꯁꯨꯅꯦ ꯑꯩꯅ ꯃꯃꯥꯡꯗ ꯇꯧꯔꯝꯕꯗꯨꯁꯨ ꯑꯩ ꯍꯥꯟꯅ ꯍꯥꯟꯅ ꯃꯦꯠꯂ ꯃꯦꯠꯂ ꯂꯩꯔꯤꯅꯦꯕ ꯍꯥꯟꯅ ꯃꯅꯨꯡꯗ ꯆꯪꯉꯒ ꯂꯩꯔꯤꯅꯦꯕ ꯀꯔꯤꯌꯥꯗꯨꯗ ꯍꯥꯟꯅ ꯑꯗꯣ ꯑꯩꯅ ꯀꯣꯜ ꯇꯧꯒꯦ ꯍꯥꯏꯔꯒꯗꯤ ꯀꯣꯜ ꯇꯧꯕ ꯑꯃ ꯊꯣꯛꯇꯤ ꯀꯃꯥꯏ ꯇꯧꯅꯣ ꯍꯣꯡꯪꯗꯦ
ꯊꯣꯛꯑꯝꯃꯅꯤꯅꯪ ꯇꯧꯗꯕꯩꯅꯤ
ꯊꯣꯛꯇꯦ ꯍꯥꯟꯅꯒꯤꯅꯦ ꯍꯥꯟꯅꯒꯤ ꯂꯩꯔꯤꯕ ꯐꯤꯕꯝꯗꯣ ꯅꯪ ꯉꯥꯏꯍꯥꯟ ꯏꯁꯀ꯭ꯔꯤꯟ ꯁꯣꯠ ꯂꯧꯔꯣ ꯃꯃꯥꯡ ꯊꯪꯕꯗꯣ ꯍꯥꯏ ꯑꯩ ꯃꯤꯡ ꯊꯥꯔ ꯊꯣꯛꯄꯗꯣ
ꯑꯗꯨ ꯑꯗꯨꯒꯤꯗꯣ ꯆꯞ ꯃꯥꯟꯅꯅ ꯍꯧꯖꯤꯐꯥꯎ ꯂꯩꯔꯤ ꯀꯔꯤꯝꯐꯥꯎ ꯆꯦꯟꯖ ꯂꯩꯇꯦ
ꯑꯩ ꯁꯨꯃꯥꯏꯅ ꯇꯧꯔꯣ ꯅꯪꯒꯤ ꯅꯍꯥꯟꯒꯤ ꯗꯣꯠ ꯑꯍꯨꯝ ꯂꯩꯕꯗꯣ
ꯗꯦꯠ ꯀꯦ ꯕ ꯑꯉꯥꯡꯍꯀꯣ ꯑꯩ ꯂꯥꯁ ꯄꯤꯛ ꯀꯩ ꯌꯥꯗꯦ
ꯀꯣꯟ ꯇꯧꯔꯣ ꯌꯥꯔꯦ ꯍꯣꯏ ꯍꯥꯏꯔꯒꯦ ꯗꯣꯠ ꯑꯍꯨꯝ ꯂꯩꯕꯗꯣ
ꯎꯝ
ꯍꯣꯏ ꯂꯣꯏꯔꯦ ꯇꯧꯔ ꯠ ꯑꯍꯨꯝ ꯂꯩꯕꯗ ꯆꯪꯉꯒ ꯔꯤꯐ꯭ꯔꯦꯁ ꯇꯧꯊꯣꯛꯑꯣ ꯑꯗꯨꯒ ꯃꯦꯛꯑꯦ ꯐꯣꯟ ꯊꯥꯕ ꯌꯥꯎꯕꯅꯦꯕꯗꯣ ꯇꯧꯗꯣꯏꯕ ꯐꯣꯟ ꯅꯝꯕꯔ ꯏꯔꯒ ꯑꯩꯗꯣ
ꯑꯣ ꯎꯝ ꯍꯣꯔꯦꯟ ꯌꯦꯡꯉꯒꯦ
ꯁꯨꯃꯥꯡ ꯌꯥꯝ ꯁꯧꯔꯤꯅꯤ ꯕꯦꯠꯁꯤꯅ ꯆꯖꯥꯔꯖꯁꯦ ꯍꯥ
ꯊꯕꯛ ꯂꯣꯏꯔꯕ
ꯊꯕꯛ ꯂꯣꯏꯔꯦꯗ ꯑꯩ ꯅꯪ ꯍꯧꯖꯤꯛ ꯐꯣꯟ ꯇꯧꯅꯔꯝꯃꯒ ꯏꯁꯤꯡ ꯏꯁꯤꯡ ꯌꯥꯔꯨꯕꯅꯤ ꯏꯁꯤꯡ ꯌꯥꯔꯦ ꯂꯣꯏꯕꯣꯏꯅ ꯅꯪ ꯀꯣꯜ ꯇꯧꯁꯜꯂꯛꯏꯗꯣ
ꯎꯝ ꯏꯝꯝ ꯏꯃꯝ
ꯎꯝ
ꯇꯨꯝꯗ꯭ꯔꯕ
ꯍꯌꯦꯡꯁꯤ ꯉꯇꯥꯅ ꯑꯌꯛ ꯄꯨꯡ ꯅꯤꯄꯥꯟꯒꯤ ꯃꯅꯨꯡꯗ ꯅꯥꯥꯏ ꯈꯣꯏꯔꯝꯗꯣꯏꯅꯤ
ꯑ
ꯃ ꯌꯥꯃꯦ ꯍꯥ ꯄꯣ ꯆꯦꯗ ꯀꯁꯨ
ꯅꯨꯡꯐꯤꯅ ꯊꯥꯀꯅꯨ ꯃꯇꯪ
ꯏꯠꯇꯦ ꯑꯩꯅ ꯍꯧꯖꯤꯛꯀꯤꯗꯤ ꯑꯩꯅ ꯃꯈꯥꯗ ꯐꯝꯊꯔꯨꯕꯒꯤꯅꯤ ꯁꯨꯃꯥꯏꯅ ꯂꯥꯞꯊꯣꯛꯑꯀꯥꯟꯗ ꯀꯩꯁꯨ ꯇꯧꯔꯤ ꯑꯗꯨꯝ ꯇꯥꯏꯌꯦꯕ ꯅꯅ ꯅꯍꯥꯡꯕ ꯀꯩꯅꯣ ꯍꯥꯞꯄꯒꯤ ꯇꯥꯗ꯭ꯔꯤꯗꯣ ꯁꯥ ꯇꯒꯗ ꯍꯥꯏ ꯄꯣꯠ ꯍꯥꯏꯗꯅ
ꯎꯝ ꯌꯥꯄ
ꯌꯥꯌꯥ ꯄꯠꯥꯞ ꯂꯩ
ꯑꯥꯏ ꯄꯣꯠ ꯍꯥꯏꯅ ꯑꯥꯏꯐꯣꯟꯒꯤ
ꯇꯥꯛꯀꯦ ꯁꯣꯔꯣꯗꯨꯅ ꯃꯔꯛ ꯑꯃ ꯅꯨꯡꯊꯤꯤꯟꯒꯤ ꯄꯨꯡ ꯑꯅꯤ ꯇꯥꯈ꯭ꯔꯒꯗꯤ ꯏꯁꯤꯡ ꯊꯛꯄꯗꯣ ꯈꯤꯇꯪ ꯊꯛꯄꯤꯌꯨ ꯌꯥꯝ ꯊꯛꯄꯤꯒꯅꯨ ꯍꯥꯏ ꯑꯗꯨꯗ ꯏꯁꯤꯡꯗ ꯍꯦꯛ ꯊꯛꯄ ꯋꯥꯠꯄꯗꯗꯤ ꯑꯩꯈꯣꯏꯗ ꯃ ꯄꯥꯟꯊꯣꯛꯄꯗ ꯑꯗꯨꯝ ꯃꯆꯨꯗꯣ ꯇꯗꯤꯤꯁꯀꯜꯂꯔꯣꯏ ꯍꯥꯏꯕ
ꯑꯩꯅ ꯊꯕꯛ ꯃꯔꯛꯁꯦ ꯏꯁꯤꯡ ꯊꯛꯄ ꯋꯥꯠꯄꯒꯤꯀꯣ ꯃꯄꯥꯟ ꯊꯣꯛꯄ ꯀꯥꯟꯗꯅꯦ ꯅꯥꯕ
ꯑ ꯁꯥꯕ ꯇꯧꯕꯗꯣ ꯑꯗꯨ ꯄꯥꯊꯣꯛꯄ ꯏꯁꯤꯡ ꯋꯥꯠꯄꯒꯤꯅꯦ ꯍꯥꯏꯕ ꯑꯩꯁꯨ ꯇꯧꯋꯦꯕ ꯑꯗꯨꯝ ꯏꯁꯤꯡ ꯋꯥꯠꯄꯗ
ꯑꯪ ꯑꯣꯏꯗꯣꯏꯅꯤ
ꯑꯗꯨ ꯅꯨꯡꯉꯥꯏꯇꯕꯅꯦꯕ ꯑꯗꯨ ꯑꯗꯨꯗꯨꯒ ꯃꯣꯏꯅꯗꯤ ꯏꯁꯤꯡ ꯊꯛꯎꯅꯣ ꯍꯥꯏ ꯔꯥꯀꯦꯁꯣꯔ ꯑꯗꯨꯅꯗꯤ ꯅꯨꯡꯗꯥꯡꯐꯝ ꯇꯨꯝꯕꯗ ꯏꯁꯤꯡ ꯌꯥꯝ ꯊꯛꯀꯗꯕ ꯅꯠꯇꯦ ꯀꯩꯅꯣ ꯇꯧꯔꯗꯤ ꯏꯁꯤꯡ ꯊꯛꯑꯗꯅ ꯆꯥꯛ ꯆꯥꯔꯁꯨ ꯏꯁꯤꯡ ꯈꯤꯇꯛ ꯍ ꯊꯛ ꯇꯣꯛꯀꯗꯧꯕꯅꯤ ꯀꯥꯏ
ꯏꯝꯃ
ꯑꯍꯤꯡꯗ ꯃꯄꯥꯟ ꯈꯔꯗꯤ ꯏꯁꯤꯡ ꯌꯥꯝ ꯊꯛ
ꯕꯤꯝ
ꯄꯀꯦ ꯍꯥꯏꯕ ꯑꯗꯨ ꯅꯍꯥꯟ ꯅꯍꯅ ꯍꯥꯏꯔꯕꯗꯒꯤ ꯍꯣꯏ ꯇꯨꯝꯕꯗꯕꯨꯗꯤ ꯀꯥꯏꯗ꯭ꯔꯦ
ꯎꯝ
ꯏꯁꯤꯡꯗꯣ ꯊꯛꯇ꯭ꯔꯕꯅꯤꯅ ꯃꯄꯥꯟ ꯊꯣꯛꯇ꯭ꯔꯦꯗꯅ
ꯎꯝ
ꯑꯗꯨꯅꯦ ꯑꯗꯨ ꯊꯛꯇ꯭ꯔꯒꯗꯤ ꯑꯃꯨꯛ ꯅꯨꯡꯉꯥꯏꯇꯦ ꯍꯥꯏꯕ ꯑꯩꯈꯣꯏꯗꯗꯤ
ꯊꯥꯁꯦ ꯌꯥꯝ ꯐꯖꯩ ꯌꯦꯡꯁꯗꯤ
ꯍꯥꯏꯗꯒꯤ ꯌꯦ ꯃꯠ ꯍꯣꯇꯅ
ꯊꯥ ꯌꯦꯡꯕ ꯊꯣꯛꯑꯣ
ꯑꯗꯨꯗꯤ ꯑꯩ ꯉꯥꯛꯈꯨꯅꯤꯅ ꯑꯝꯇ ꯊꯥꯈꯤꯅꯤ ꯌꯦꯠ ꯊꯥꯔ ꯃꯤ ꯊꯥꯔꯒ ꯊꯣꯛꯑꯒꯦ
ꯎꯝ ꯍꯜꯂꯣ
ꯑꯩ ꯀꯩꯅꯣ ꯑꯩꯅ ꯍꯥꯏꯪꯒꯗꯣꯏꯁꯤꯕ ꯐꯥꯏ ꯐꯥꯏ ꯍꯥꯏꯗꯤ
ꯎꯝ ꯇꯥꯕ꯭ꯔꯣ
ꯑ
ꯑꯔꯥꯞꯄꯗ ꯂꯩ ꯈꯜꯂꯤꯕ ꯊꯥꯖꯒꯤ ꯁꯛꯇꯝꯁꯦ
ꯎꯝ
ꯋꯥꯈꯜꯒꯤ ꯇꯨꯔꯤꯅ ꯑꯅꯛꯄ ꯊꯃꯣꯏꯗ ꯌꯦꯛꯄꯤꯔꯕꯗꯤ ꯂꯥꯏꯅ ꯐꯪꯂꯪꯂꯣꯏꯗ꯭ꯔꯅꯦ
ꯌꯥ
ꯄꯥꯝꯅ ꯈꯟꯈꯤꯕ ꯄꯣꯠꯇꯤ ꯀꯅꯥꯅꯁꯨ ꯂꯦꯝꯅ ꯊꯥꯗꯕꯅꯤꯅ
ꯎꯝ ꯐ ꯁꯥꯏ
ꯎꯝ
ꯏꯁꯤꯡꯁꯤ ꯉꯝꯗꯦ ꯍꯥꯏꯔ ꯌꯥꯎꯗ꯭ꯔꯣ ꯎꯝ ꯑꯗꯨ ꯀꯣꯏꯔ ꯇꯧꯥꯏ ꯑꯗꯨ ꯎꯝ ꯑꯗꯨꯗꯤ ꯏꯁꯤꯡ ꯍꯥꯟꯅ ꯍꯥꯞꯄꯕ ꯂꯥꯛꯄ ꯂꯥꯛꯄꯒꯨꯝ ꯇꯧꯔꯦꯅꯦ ꯂꯥꯛꯇꯦ ꯑꯗꯣ ꯂꯥꯛꯑꯒꯗꯤ ꯁꯤ ꯈꯔ ꯌꯥꯝ ꯇꯥꯗꯣꯏꯅꯦ ꯅꯠꯇꯦ ꯁꯤꯒꯤꯁꯦ ꯁꯤꯗꯤ ꯁꯣꯝꯗꯒꯤ ꯄꯨꯕꯗꯨ ꯀꯣꯟꯅꯔꯨꯏꯌꯦ ꯊꯨꯡꯒꯗ꯭ꯔꯣ ꯁꯤꯕꯣ ꯁ ꯁꯥꯥ ꯀ ꯑꯣꯣꯏ ꯊꯣꯡꯅꯤ ꯊꯨꯡꯅꯤ ꯊꯣꯡꯅꯤ ꯊꯨꯡꯅꯤ ꯌꯥꯔꯦ ꯑꯗꯨꯗ ꯍꯥꯟ ꯌꯧꯍꯜꯂꯛꯀꯣ ꯀꯥꯟꯁꯔ ꯂꯩꯅ ꯂꯁꯤꯗ ꯑꯗꯨꯖꯥꯏꯗ ꯇ ꯄꯦꯠꯦꯛ ꯈꯔ ꯃꯦꯜꯠꯂꯣ ꯑꯗꯨ ꯌꯥꯕꯅꯦ
ꯀꯩꯒꯤꯅꯨ
ꯇꯨꯂꯨ ꯆꯤꯡꯉꯝꯒꯦ ꯇꯧꯕ ꯏꯁꯤꯡꯗꯣ ꯑꯝꯇ ꯌꯥꯎꯗ꯭ꯔꯕ ꯇꯤꯡꯀꯤꯗ ꯆꯤꯡꯈꯠꯄꯗꯣ
ꯎꯝ
ꯌꯥ
ꯁꯤꯤꯁꯦꯅꯥꯏ ꯅꯥꯔꯃꯣꯏ ꯍꯏ ꯅꯥꯏ ꯍꯥꯏ ꯀꯩꯅꯩ ꯀꯥꯁꯨꯗꯣ
ꯍꯥꯏꯛꯇ ꯅꯥ ꯃꯈ ꯈꯥ ꯐꯝꯗꯧꯗꯤ ꯃꯥꯜꯂꯦ
ꯅꯔ ꯀ
ꯂꯥꯛꯣꯏ ꯂꯥꯛꯀꯣꯏ ꯂꯥꯛꯈꯣꯏꯅꯤ
ꯅꯣꯏ ꯌꯦꯟꯗꯦ ꯃꯔꯝ ꯀꯣꯏꯕ
ꯍꯧꯆ ꯑꯗꯨ ꯃꯔꯨꯝ ꯀꯣꯛꯑ ꯃꯇꯝꯗ ꯑꯗꯨ ꯆꯥꯊꯣꯛꯏꯗꯦ ꯐꯨꯡꯉꯣꯟ ꯂꯩꯇ ꯌꯥꯗꯦꯗ ꯁꯥꯎꯅꯤꯡꯉꯤ ꯌꯥꯝꯅ
ꯀꯨꯏ ꯑꯃꯅꯤ ꯃꯣꯏ ꯄꯨꯊꯂꯛꯏꯁꯤ
ꯎꯝ
ꯌꯣꯟꯈ꯭ꯔꯥꯗ ꯀꯣ
ꯌꯣꯟꯐꯝ ꯂꯩꯇꯦꯅꯦ ꯀꯅꯥꯗꯝ ꯌꯣꯜꯂꯨꯗꯣꯏꯁꯤꯕꯣ ꯃꯥ ꯃꯣꯏ ꯉꯍꯥꯟ ꯑꯉꯥꯡꯒꯤ ꯀꯩꯅꯣ ꯇꯧꯕꯒꯤ ꯆꯥꯕꯒꯤ ꯑꯃꯈꯇꯪ ꯂꯧꯈꯤꯕꯅꯤꯅ
ꯃꯣꯏꯁꯨ ꯃꯣꯠꯂꯤꯀꯣ ꯌꯥꯝꯅ ꯏꯃ ꯃꯣꯏ ꯏꯃꯨꯡꯒꯗ ꯃꯣꯠꯂꯤ ꯃꯌꯥꯝꯗꯣ
ꯎꯝ
ꯄꯤꯍꯂꯗ ꯆꯥꯅꯤꯡꯗꯦ ꯃꯣꯏ ꯄꯤꯔꯛꯄ ꯄꯣꯠꯇꯨꯁꯨ
ꯑꯩꯅ ꯍꯥꯏꯗꯤ ꯄꯦꯞ ꯇꯦꯞ ꯄꯦꯞ ꯃꯦꯞ ꯍꯥꯏꯕ ꯑꯗꯨꯃꯥꯏꯅ ꯇꯧꯕꯅꯨ ꯄꯤ ꯄꯤ ꯃꯦꯠꯂꯒ ꯌꯥꯕꯅꯦ ꯍꯥꯏꯕ ꯑꯗꯨꯃꯥꯏꯅ ꯃꯦꯠꯁꯤꯜꯂꯒ ꯋꯥꯀꯤꯡ ꯊꯗ ꯂꯈ ꯌꯥꯎꯔꯤꯌꯦ ꯅꯣꯡ ꯇꯥꯁꯟꯕꯒꯤ ꯁꯨꯝ ꯌꯥꯎꯕꯗꯣ ꯀꯥꯏꯗ ꯁꯤ ꯂꯩꯕꯒꯤ ꯨꯡꯉꯣ ꯁꯤ ꯂꯩꯕꯒꯤ ꯐꯅꯌꯥꯝ ꯁꯦꯞ ꯇꯧꯔꯤꯅꯤꯍꯦ
ꯏꯁꯤꯡ ꯃꯅꯨꯡꯗꯗꯤ ꯅꯣꯡ ꯏꯁꯤꯡ
ꯁꯤ ꯑꯁꯤ ꯃꯀꯥꯗꯨꯁꯨ ꯑꯍꯥꯕ ꯇꯥꯕꯗꯨꯕꯨꯗꯤ ꯀꯌꯥ ꯐꯔꯔꯣꯏ ꯑꯗꯨꯕꯨꯗ ꯅꯪ ꯅꯪ ꯁꯨꯃꯥꯏꯅ ꯄꯥꯏ ꯑꯩꯈꯠꯈꯤꯒꯦ ꯅꯠꯇꯦ ꯐꯛꯁꯤ ꯃꯇꯆꯣꯟꯗ ꯄꯥꯏꯍꯧ ꯍꯥꯏꯕ
ꯑꯗꯨꯝ ꯈꯔꯗꯤ ꯆꯪꯉꯝꯃꯅꯤꯅ ꯇꯧꯕꯗꯣ
ꯁ ꯁꯦ ꯁꯤꯇ ꯄꯥꯏꯌꯨꯕ ꯀꯨꯄꯥ ꯑ ꯀ ꯌꯦꯗ ꯍꯥꯎ ꯃꯤꯒꯁꯥ ꯌꯥꯔꯛꯇꯕꯁꯤꯕꯨ ꯏꯁꯤꯡꯗꯥ ꯌꯥꯎꯗꯕꯒꯤꯅꯦ
ꯁꯤꯡ ꯀꯦꯝ ꯌꯥꯝ ꯌꯥꯎꯗ꯭ꯔꯕꯔꯣ
ꯑ ꯑꯁꯤꯁꯦ ꯑꯩꯈꯣꯏꯅ ꯄꯣ ꯑꯋꯥꯡꯕꯗ ꯊꯥꯡꯒꯠꯄꯅꯤꯅꯅꯦ ꯇꯨꯂꯨꯁꯤꯁꯨ ꯄꯋꯥꯔꯗꯨ ꯌꯥꯎꯗꯕ ꯑꯗꯨ ꯆꯤꯈꯠꯄꯗꯣ ꯉꯝꯗꯕꯩꯅꯦꯕ
ꯎꯝ ꯏꯁꯤꯡ ꯀꯌꯥꯝ ꯌꯥꯎꯔꯤꯅꯣꯕ
ꯏꯁꯤꯡꯗꯤ ꯌꯥꯎꯔꯤꯗ ꯂꯥꯅꯤ ꯂꯥꯅꯤ
ꯑꯗꯣ ꯑꯃꯣꯠꯄ ꯆꯪꯉꯝꯒꯅꯤꯌꯦ ꯗꯥꯏꯔꯦꯛ ꯌꯥꯝ ꯊꯥꯗꯩꯑꯦꯕ ꯑꯗꯨꯝ ꯍꯦꯛ ꯑꯍꯥꯟꯕ ꯇꯥꯛꯄ ꯈꯣꯠꯄ ꯑꯣꯏꯔꯁꯨ
ꯑ ꯆꯪꯕꯒꯤ ꯅꯠꯇꯦꯅ ꯃꯈꯥꯥꯏ ꯊꯦꯡ ꯆꯥꯅꯕꯅꯦ ꯍꯤꯡꯂꯤꯠ ꯊꯦꯡꯉꯝꯒꯅꯤꯗ ꯅꯨꯡꯁ ꯇꯤ ꯄꯤꯛ ꯈꯅ ꯌꯥꯎꯔꯤ ꯐ ꯌꯥꯅꯤ ꯌꯥꯅꯤ
ꯎ ꯑꯗꯨ ꯂꯩꯕ ꯏꯁꯤꯡꯗꯤ ꯂꯩꯅꯗꯤ ꯂꯩꯅꯔꯝꯃꯔꯣꯏ
ꯏꯔꯨꯖꯅꯕꯩꯗꯤ ꯂꯩꯔꯤꯅꯤꯗ
ꯌꯨꯖꯤꯅ ꯂꯩ ꯂꯩꯌꯥ
ꯏꯔꯨꯖꯅꯕꯗꯤ ꯂꯩ ꯍꯥꯏꯕ
ꯆꯥꯛ ꯆꯥꯗ꯭ꯔꯤꯕ ꯀꯣꯅꯔꯤꯅ
ꯐꯔꯦ
ꯀꯧꯅꯩꯅ ꯀꯩꯒꯤꯅꯣ
ꯌꯦꯁ ꯁꯤ ꯏꯁꯤꯡ ꯌꯥꯎꯔꯤꯗꯨ ꯁꯤꯁꯦ ꯑꯣ ꯑꯗꯨꯅꯅꯦꯕ ꯏꯁꯤꯡꯗꯤ ꯈꯔ ꯈꯔꯗꯤ ꯊꯣꯛꯂꯛꯏꯕꯇꯨ ꯏꯁꯤꯡ ꯂꯥꯛꯏꯕꯗꯣ
ꯍꯣꯏ ꯍꯣꯏ ꯂꯩꯔꯣꯏ ꯆꯠꯉꯒꯦ ꯃꯥꯏ ꯃꯀꯩ ꯇꯥꯊꯣꯛꯑꯒꯦ ꯑꯗꯨ ꯇꯨꯝꯃꯒꯦ ꯇ ꯃꯥꯒꯦ ꯀꯣꯏ ꯎꯝ
ꯎꯝ ꯊꯝꯃꯣ ꯊꯝꯃꯣ ꯀꯗꯥꯥꯏꯔꯦꯅꯅꯦ ꯁ ꯏꯁꯤꯡꯗ ꯂꯥꯛꯏꯁꯤꯉꫭ ꯇꯨ